ꯍꯧꯣꯏꯌꯣ ꯑ ꯀꯥꯏ ꯊꯧꯁꯤ ꯅꯅꯨꯡ ꯑ ꯎꯝ ꯍꯜꯂꯣ ꯇꯥꯏ ꯇꯥꯏ
ꯗ ꯍꯧꯜꯒꯦ
ꯑꯩꯁꯦ ꯗꯥꯛꯇꯔꯅ ꯂꯩꯕꯅꯦ
ꯇꯥꯛꯇꯔꯒꯤꯗ
ꯎꯝ ꯗꯥꯛꯇꯔ ꯍꯣꯁꯄꯤꯇꯥꯜꯗ
ꯑꯣ ꯀꯩꯗꯧ ꯍꯣꯄꯤꯜ ꯅꯪ ꯅꯥꯕꯣ
ꯅꯥꯗꯦ ꯑꯩꯈꯣꯏ ꯑꯪꯀꯜ ꯑꯃ ꯅꯥꯕ
ꯑꯣ ꯆꯥꯟꯗꯦꯜꯒꯤꯣꯁ
ꯑꯥ
ꯎꯝ
ꯉꯁꯥꯏ ꯐꯥꯔꯁꯇ ꯀꯣꯜ ꯇꯧꯕ ꯌꯥꯗꯕ꯭ꯔꯥ ꯑꯩꯒꯤꯁꯦ
ꯑꯩ ꯅꯪꯕꯨ ꯇꯧꯕꯗꯣ ꯔꯤꯡꯗꯤ ꯆꯠꯄ ꯔꯤꯡꯗꯤ ꯔꯤꯡꯖꯤꯡ ꯍꯥꯏꯅ ꯊꯥꯕꯀꯣ
ꯑꯥ
ꯑꯗꯣ ꯅꯪꯒꯤꯗ ꯂꯥꯛꯇꯦꯗꯤ ꯈꯪꯗꯦ ꯑꯇꯣꯞꯄ ꯋꯥꯔꯤ ꯁꯥꯕ꯭ꯔꯣ ꯉꯁ ꯌꯦꯛꯇꯦ
ꯁꯥꯏꯅꯤ ꯑꯍꯨꯝ ꯑꯍꯨꯝꯒꯨꯝꯕ ꯃꯔꯤ ꯁꯨꯈ꯭ꯔꯅꯤ ꯁꯤꯒ
ꯑꯆꯥ
ꯎꯝ
ꯉꯁꯤ ꯌꯥꯝ ꯅꯨꯡꯉꯥꯏꯕ ꯃꯤ ꯑꯃ ꯊꯦꯡꯅꯩꯌꯦ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
ꯃꯥꯏꯅ ꯌꯥꯝ ꯅꯨꯡꯉꯥꯏꯕ ꯅꯨꯡꯉꯥꯏꯕꯅꯣ
ꯌꯥꯝ ꯅꯨꯡꯉꯥꯏꯕ ꯃꯤ ꯑꯃ ꯊꯦꯡꯅꯩ ꯍꯥꯏꯕ
ꯑꯗꯨ ꯀꯃꯥꯏ ꯌꯥꯝ ꯅꯨꯡꯉꯥꯏꯕꯅꯣꯕ
ꯅꯠꯇꯦ ꯋꯥꯔꯤ ꯁꯥꯟꯅꯕ ꯀꯥꯟꯗ ꯐ꯭ꯔꯤ ꯑꯣꯏꯕꯗ
ꯑꯣ
ꯀꯥꯏꯅ ꯅꯨꯄꯤꯅꯦ ꯃꯎꯅꯦ ꯍꯥꯏꯌꯦ
ꯑꯩꯗꯤ ꯅꯨꯄꯥꯔꯅꯤ
ꯑꯦ ꯂꯠꯇꯦ ꯅꯨꯄꯤꯤ ꯅꯨꯄꯤ ꯃꯧꯅꯦ ꯍꯥꯏꯌꯦ ꯅꯣꯏꯖꯠ ꯑꯦ ꯅꯪꯗꯤ ꯇꯪꯈꯨꯜꯅꯤꯀꯣ
ꯍꯣꯏ
ꯔꯣꯡꯃꯩꯅꯤ
ꯑꯣ ꯃꯧꯁ ꯌꯥꯎꯕ ꯖꯥꯠꯅꯤꯅꯦ ꯒ꯭ꯔꯨꯞꯇ
ꯌꯥꯎꯗ꯭ꯔꯗꯤ
ꯃꯧꯒꯗꯤ ꯋꯥꯔꯤꯏ ꯁꯥꯅꯤꯡꯗꯦꯗꯥ
ꯑꯦ ꯀꯩꯒꯤꯌꯥ ꯃꯧꯗꯨ ꯃꯤꯅꯠ ꯠꯇꯣ ꯃꯤꯁꯨ ꯄꯩꯁꯥ ꯇꯥꯅꯤꯡꯉꯤꯅꯤꯅꯦ ꯅꯪꯅ ꯁꯥꯕꯤ ꯈꯛꯇ ꯈꯜꯂꯒ ꯉꯥꯡꯅꯥ
ꯑꯣ ꯃ ꯅꯇꯦ ꯃꯒ ꯎꯝ
ꯇꯥꯏꯝ ꯂꯩꯗꯗꯤ ꯋꯥꯟ ꯀꯣꯔꯒꯨꯝꯕꯗꯤ ꯑꯗꯨꯝ ꯌꯥꯏꯅ
ꯃꯣꯏꯒꯤ ꯃꯣꯏꯒꯤꯁꯨ ꯄꯩꯁꯥ ꯐꯪꯖꯩ ꯃꯣꯏꯁꯨ ꯁꯞꯄꯣꯔꯠ ꯇꯧꯕꯤꯈ꯭ꯔꯗꯤ ꯃꯣꯏꯁꯨ ꯐꯪꯖꯔꯅꯤ
ꯍꯣꯁꯄꯤꯇꯥꯜ ꯂꯗ꯭ꯔꯣ ꯍꯜꯛ
ꯑꯩ ꯉꯔꯥꯡꯁꯨ ꯂꯩꯑꯦ
ꯑꯣ ꯈꯔꯤ ꯅꯥꯕꯣꯅꯤ ꯌꯦꯪ ꯀꯜꯗꯨꯕꯨꯣ
ꯑꯁ ꯌꯨ ꯊꯛꯄꯒꯤꯅꯤꯅꯦ
ꯑꯣ ꯔꯤꯕ꯭ꯔ ꯅꯥꯕ꯭ꯔꯥ
ꯑ ꯂꯤꯚꯔ ꯀꯤꯠꯅꯤꯁꯨ ꯁꯣꯛꯂꯛꯈ꯭ꯔꯕ ꯒꯨꯂꯤ ꯆꯃꯟꯕꯒꯤ
ꯑꯣ
ꯎꯝ ꯀꯦꯗꯧꯔ ꯂꯩꯕ꯭ꯔ
ꯑꯩꯁꯦ ꯃ ꯄꯥꯔꯝꯕꯅꯤ ꯑꯗꯨ ꯑꯩꯥ ꯑꯩ ꯀꯥ ꯃꯅꯥꯛꯃꯛꯇ ꯃꯣꯏ ꯍꯨꯏꯐꯥ ꯁꯦꯝꯃ ꯂꯩ ꯑꯦ
ꯑꯁ ꯑꯗꯨꯗꯤ ꯀꯗꯥꯢꯗꯒꯤ ꯂꯥꯏꯔꯤꯛ ꯄꯥꯕꯥ ꯌꯥꯅꯤ
ꯑꯗꯨꯗꯤ ꯄꯥꯗꯦ ꯃꯅꯝꯗꯨꯁꯨ ꯑꯃꯨꯛꯀ ꯅꯝꯕ ꯍꯥꯏꯇꯥ ꯑꯨ ꯂꯑꯣ
ꯑ ꯁꯥꯕ ꯀꯥꯟꯗꯗꯤꯀꯣ ꯑꯗꯨꯒꯨꯝꯕ ꯃꯅꯝꯒꯨꯝꯕꯁꯨ ꯇꯥꯕ ꯌꯥꯗꯝꯅꯦ ꯌꯥꯝ ꯋꯥꯃꯦ ꯍꯧꯖꯤꯛꯀꯤ ꯅꯨꯄꯤꯗꯨꯅ ꯑꯩ ꯅꯨꯄꯤ ꯊꯤꯔꯛꯄꯅꯦ ꯍꯥꯏꯌꯦ ꯅꯨꯄꯤꯒ ꯋꯥꯔꯤ ꯁꯥꯟꯅꯉꯩ ꯑꯗꯣ ꯑꯩꯒ ꯆꯞ ꯆꯥꯅ ꯊꯦꯡꯅꯈ꯭ꯔꯦꯒꯥꯏ ꯍꯥꯥ
ꯃꯥꯁꯦ ꯅꯨꯄꯤꯒ ꯊꯥꯏꯒꯦꯅꯦ ꯅꯨꯄꯤ ꯀꯤꯕꯖꯠꯅꯦ
ꯅꯠꯇꯦ ꯄ꯭ꯔꯣꯕ꯭ꯂꯦꯝ ꯂꯩꯌꯦ ꯑꯗꯨꯅ
ꯑꯣ
ꯑꯗꯨꯅ ꯅꯨꯄꯤꯒ ꯉꯥꯡꯅꯔꯗꯤ ꯄ꯭ꯔꯣꯕ꯭ꯂꯦꯝꯗꯣ ꯂꯩꯇ꯭ꯔꯤꯗꯅ
ꯎꯝ ꯁꯤ ꯀꯣꯜ ꯇꯧꯕ ꯅꯠꯇꯅ ꯃꯥ ꯅꯨꯄꯥ ꯀꯥꯏꯅꯕ ꯊꯣꯛꯄꯅꯦ
ꯑꯗꯨꯃꯛꯁꯨ ꯅꯨꯡꯉꯥꯏꯇꯦ ꯑꯗꯨꯅ ꯑꯩꯅ ꯑꯗꯨꯝ ꯀꯣꯜ ꯇꯧꯔꯛꯑꯣ ꯑꯩꯈꯣꯏꯅꯤꯁꯦ ꯃꯥꯒ ꯑꯩꯒꯁꯦ ꯀꯅꯥꯅ ꯍꯟꯕ꯭ꯔꯥ ꯍꯪꯕ ꯆꯪꯉꯣ ꯋꯥꯟ ꯃꯟ ꯇꯨ ꯃꯥꯟꯁ ꯀꯨꯝꯕꯗꯤ ꯍꯦꯟꯕ ꯃꯥꯜꯂꯦ
ꯅꯧꯔꯤꯕꯣ ꯆꯍꯤ ꯇꯔꯥ ꯑꯣꯏꯔꯤꯕ꯭ꯔꯣ
ꯑꯥ
ꯍꯣ
ꯃꯥ ꯏꯕꯥꯅꯤ ꯏꯌꯔꯗꯤ ꯆꯞ ꯃꯥꯟꯅꯩꯌꯦ ꯃꯟ ꯈꯛ ꯃꯟꯗ ꯈꯦꯠꯅꯕꯅꯦ
ꯆꯍꯤ ꯀꯌꯥ ꯁꯨꯔꯒꯦ ꯍꯥꯏꯕꯅꯦ ꯑꯩꯅꯥ ꯍꯥꯏꯗꯤ
ꯑꯦ ꯑꯩꯒꯤ ꯆꯍꯤ ꯅꯪꯉꯣꯟꯗ ꯍꯥꯏꯗꯕ꯭ꯔꯥꯅꯦ
ꯅꯪ ꯍꯥꯏꯗꯦꯅ
ꯑꯦ
ꯃꯤꯅ ꯁꯕꯦꯟ ꯌꯥꯎꯕꯀꯣ
ꯍꯥꯥ
ꯇ꯭ꯋꯦꯟꯇ ꯁꯚꯦꯟ ꯌꯎꯈ꯭ꯔꯕ꯭ꯔꯣ
ꯑꯁ ꯑꯩꯗꯤ ꯄꯨꯔꯥ ꯍꯧꯒꯗꯧꯔꯦ ꯀꯗꯥꯏꯗꯒꯤꯅꯣ ꯅꯪ ꯑꯩꯅ ꯅꯪ ꯅꯪ ꯍꯥꯏꯈ꯭ꯔꯕꯅꯦ ꯀꯣꯜ
ꯍꯥꯏꯗꯦ
ꯍꯥꯏ ꯌꯦꯍꯦ ꯍꯥꯏꯗꯦ ꯀꯥꯏꯅ ꯍꯥꯏꯕꯅꯦ ꯅꯪꯉꯣꯡꯗ ꯇ꯭ꯋꯦꯟꯇꯤ ꯅꯥꯏꯟ
ꯇꯣꯢꯇꯤꯅꯥꯜꯁ
ꯎꯝ
ꯗꯤ ꯅ ꯆꯍꯤꯅꯤ ꯑꯜꯂꯦꯅꯦꯃꯅ ꯑꯩꯗꯤ ꯑꯩꯗꯤ ꯑꯩꯅ ꯍꯟꯕ꯭ꯔꯣꯅ ꯈꯟꯃꯤꯅꯤꯅꯦ ꯅꯪꯅ ꯑꯣꯏꯅ ꯍꯟꯍꯟꯃꯤꯅꯦ
ꯑꯗꯨ ꯂꯨꯄꯥ ꯀꯣꯝꯗꯨꯁꯨ ꯉꯥ ꯂꯩ ꯍꯥꯏꯗꯅ
ꯎꯝ
ꯅꯪꯒꯤ ꯑꯗꯨꯗꯤ ꯐꯣꯇꯣꯗꯤ ꯑꯪꯥꯎ ꯌꯥꯝ ꯃꯥꯜꯂꯦꯍꯦ ꯅꯪꯒꯤ ꯐꯣꯇꯣꯗꯨꯗꯤ
ꯑꯦꯁ ꯅꯨꯄꯤꯕꯨ ꯐꯤꯔꯣ ꯑꯗꯨꯝ ꯆꯦꯜꯂ ꯆꯥꯔ ꯈ꯭ꯔ ꯀꯦꯔꯒ ꯉꯧꯔꯒ ꯂꯩꯔꯦ ꯑꯗꯨꯝ ꯃꯥꯟꯕꯗ ꯑꯩ ꯍꯟ ꯅꯨꯨꯕꯤ ꯑꯩ ꯆꯍꯤ ꯌꯥꯡꯈꯩ ꯁꯨꯔꯦꯅ ꯑꯩ ꯑꯗꯨꯝ ꯍꯟꯅꯨꯔꯒ ꯂꯩꯒꯦꯔꯥ ꯈꯔ ꯑꯉꯥꯡ ꯃꯟꯅꯉꯥꯏꯒꯤ ꯁꯦꯝꯗ꯭ꯔꯗꯤ ꯑꯩ ꯅꯨꯄꯥ ꯐꯪꯗꯦꯔꯥꯅꯤ
ꯗ ꯆꯉꯗ ꯅꯨꯄꯤꯗꯤ ꯆꯍꯤ ꯊꯥꯔꯇꯤ ꯍ ꯊꯥꯔꯇꯤ ꯊ꯭ꯔꯤ ꯊꯥꯔꯇꯤ ꯁꯤꯒꯨꯝꯕꯗ ꯂꯨꯍꯣꯡꯉꯁꯨ ꯀꯥꯏꯅꯤꯒ ꯌꯥꯝ ꯉꯟꯅ ꯊꯨꯅ ꯂꯨꯍꯣꯡꯉꯁꯨ ꯄꯝꯗꯦ
ꯑꯣ ꯎ ꯀꯗꯥꯗ ꯂꯩꯕ꯭ꯔꯣ ꯀꯌꯥꯃꯃꯛ ꯀꯅꯨꯡꯉ ꯨꯁꯅꯨꯄꯥꯗ
ꯏꯔꯩ ꯏꯔ ꯃꯩ ꯍꯔꯞꯅꯤꯀꯣ
ꯑꯩꯗꯤꯅꯦ ꯀꯦꯃꯛ ꯀꯅꯝꯕ ꯅꯗꯤ ꯀꯣꯜꯂꯔꯤꯕꯔꯤꯕ ꯃꯥꯂ ꯀꯣ
ꯀꯂꯖꯩꯗꯤ ꯁꯥꯔ ꯂꯣꯏ
ꯑꯁ ꯑꯩꯒꯤꯗꯤ ꯂꯣꯏꯈ꯭ꯔꯤꯅꯦ
ꯎꯝ ꯑꯩ ꯍꯣꯔꯦꯟ ꯍꯥꯏꯕꯤꯒꯦ ꯅꯉꯣꯟꯗ ꯋꯥꯔꯤ ꯑꯃ ꯍꯥꯏꯕꯤꯅꯤꯡ
ꯇꯦꯛꯅꯤꯛ ꯂꯩꯕ꯭ꯔꯥ
ꯍꯣꯏ ꯋꯥꯔꯤ ꯑꯃ ꯍꯥꯏꯕꯤꯕ ꯍꯧꯖꯤꯛꯇꯤ ꯍꯥꯏꯕ ꯌꯥꯔꯣꯏ
ꯑ ꯍꯥꯏꯕꯤꯌꯨ ꯍꯥꯏꯕꯤꯌꯨ ꯑꯩ ꯉꯥꯏꯒꯦ
ꯎ ꯀꯅꯥꯅꯣꯅꯦ ꯅꯝꯕꯔ ꯄꯨꯡꯊꯥ ꯊꯥꯏꯌꯦꯦ ꯀꯣꯜ ꯇꯧꯁꯜꯂꯣꯏꯅꯦ ꯑꯩꯉꯣꯟꯗ
ꯑꯗꯨꯅꯦ ꯑꯩꯁꯨꯅꯦ ꯅꯝꯕꯔꯗꯣ ꯑꯁ ꯀꯅꯥ ꯀꯅꯥꯒꯤꯔꯛꯒꯦꯃꯦꯟ ꯇꯥꯗ꯭꯭ꯔꯔꯤ ꯐꯣꯔ ꯑꯗꯨꯝ ꯎ ꯒ꯭ꯔꯨꯞꯇ ꯍꯦꯛ ꯃꯦꯁꯦꯁ ꯊꯥꯕꯒꯀꯣ ꯑꯃꯥꯎ ꯑꯃ ꯑꯗꯨꯝ ꯃꯁꯟ ꯃꯁꯟ ꯇ ꯆꯞ ꯆꯞ ꯇꯧꯅꯕ ꯀꯥꯟꯗꯁꯨ ꯕꯤꯖꯤ ꯂꯩꯕ ꯃꯥꯜꯂꯦꯗ ꯑꯩꯉꯣꯟꯗꯗꯤ ꯂꯥꯛꯇꯕꯤꯗꯀꯣ
ꯍꯣꯏ ꯑꯗꯨꯃꯥꯏꯅ ꯇꯧꯕꯅꯤ
ꯑꯥ ꯑꯗꯨꯃꯥꯏꯅ ꯇꯧꯕ ꯃꯥꯜꯂꯦ ꯑꯩ ꯑꯩ ꯃꯤꯅꯗꯤ ꯑꯩꯉꯣꯟꯗ ꯌꯥꯗꯦ ꯌꯥꯗꯦ
ꯍ ꯑꯩꯅ ꯉꯁꯥꯏ ꯇ꯭ꯔꯥꯏ ꯇꯧꯗꯁꯦꯠꯁ ꯅ ꯃꯨꯝ ꯂꯩꯗ
ꯎꯝ
ꯁꯦꯀꯦꯟ ꯇꯥꯏꯝ ꯇ꯭ꯔꯥꯏ ꯇꯧꯔꯒ ꯔꯤꯡ ꯆꯠꯂꯦ ꯅ ꯂ ꯊꯥꯔꯠ ꯇꯥꯏꯝ ꯇ꯭ꯔꯥꯏ ꯇꯧꯕ ꯉꯝꯗꯦꯔ
ꯍꯅꯦ ꯑꯩꯒꯤꯗꯣ ꯀꯩꯅꯣ ꯇꯧꯕ ꯃꯥꯜꯂꯦ ꯑꯩꯉꯣꯟꯗꯗꯤ ꯁꯨꯂꯥ ꯂꯥꯛꯇꯦ ꯅꯣꯏꯅ ꯐꯣꯟ ꯇꯧꯔꯛꯄ
ꯑꯣ
ꯑꯗꯨꯃꯥꯏꯅ ꯇꯧꯔꯝꯗꯧ ꯃꯥꯜꯂꯦꯀꯣ
ꯍꯣꯏ ꯑꯗꯨꯃꯥꯏꯅ ꯇꯧꯕꯅꯤ ꯅꯪꯅ ꯅꯠꯇꯦꯗ ꯀꯔꯤ ꯑꯦꯞ ꯌꯥꯔꯕꯣ
ꯃꯥꯅꯤꯅꯦ ꯑꯩ ꯀꯩꯁꯨ ꯂꯥꯟꯗꯕꯅꯦ
ꯎꯝ ꯉꯁꯤꯗꯤ ꯅꯨꯄꯥꯒ ꯑꯃꯇ ꯁꯥꯟꯅꯗ꯭ꯔꯤ ꯑꯗꯨꯗꯤ
ꯈꯅꯩ ꯅꯨꯄꯥ ꯅꯨꯄꯤꯗꯤ ꯍꯧꯖꯤꯛ ꯑꯣꯂꯤꯕꯤꯌꯥ ꯀꯣ ꯑꯁ ꯑꯩꯗꯤꯀꯣ
ꯎꯝ
ꯑ ꯑꯗꯨ ꯅꯨꯄꯤ ꯈꯇꯅꯦ ꯑꯗꯨꯒ ꯃꯊ ꯑꯇꯣꯞꯄꯁꯤꯡꯗꯤ ꯅ꯭ꯌꯨ ꯌꯥꯝ ꯑꯅꯧ ꯑꯅꯧꯕ ꯑꯃꯗꯤ ꯈꯪꯗꯕꯒꯤ ꯑꯩꯉꯣꯟꯗ ꯇꯥꯛꯄꯤꯌꯣꯅ ꯈ꯭ꯔꯔꯗꯤꯠ ꯑꯩꯅ ꯈꯪꯕꯗꯤ ꯇꯥꯛꯈ꯭ꯔꯕꯅꯤ ꯑꯗꯣ ꯉꯁꯤ ꯅꯨꯃꯤꯠ ꯑꯗꯨꯝ ꯃꯥ ꯀꯩꯅꯣ ꯇꯧꯈ꯭ꯔꯅꯤ
ꯑꯁꯦꯡꯕꯗꯤ ꯁꯤꯒꯤ ꯃꯔꯝꯗꯨꯁꯨ ꯉꯥꯡꯕ ꯌꯥꯗꯦꯅꯗꯤ ꯍꯥꯏꯗꯤ ꯍꯥꯏꯕꯅꯦ
ꯑꯗꯨ ꯀꯔꯤ ꯋꯥꯔꯤ ꯁꯥꯟꯅꯁꯤꯔꯣ ꯅꯨꯡꯁꯤꯅꯗ꯭ꯔꯁꯨ ꯁꯨꯃꯥꯏꯅ ꯋꯥꯔꯤ ꯁꯥꯔꯤꯉꯩꯗ ꯂꯞ ꯏꯁꯇꯣꯔꯤ ꯃꯌꯥꯝ
ꯑꯁ ꯏꯁꯣꯔꯤ ꯁꯥꯗ꯭ꯔꯗꯤ ꯌꯥꯔꯣꯏ ꯑꯩꯗꯤ ꯃꯊꯪꯗꯤ ꯆꯦꯠ ꯖꯤꯄꯤꯤ ꯇꯤꯗ ꯊꯤꯕ ꯇꯥꯔꯦꯗꯅ ꯋꯥꯔꯤꯗꯣ
ꯑꯣ ꯅꯪ ꯑꯣꯏꯅ ꯊꯤꯌꯣ ꯑꯗꯨꯒ ꯐꯥꯔꯁ ꯅꯪꯅ ꯑꯩꯉꯣꯟꯗ ꯐꯥꯔꯁ ꯇꯥꯛꯄꯤꯔꯣꯕꯀꯣ ꯇꯥꯛꯄꯤꯔꯣ ꯑꯩꯈꯣꯏ ꯑꯅꯦ ꯄ꯭ꯔꯦꯛꯇꯤꯁ ꯇꯧꯈ꯭ꯔꯁꯦꯕ
ꯍꯣꯏ ꯑꯗꯣ ꯅꯪꯅꯣ ꯑꯗꯨ ꯀꯣ ꯑꯩꯅ ꯈꯤꯇꯪ ꯋꯥꯔꯤ ꯊꯥꯔꯒꯦ ꯅꯪꯅ ꯉꯥꯡꯗ꯭ꯔꯗꯤ ꯅꯪ ꯑꯝꯇ ꯐꯪꯉꯣꯏ
ꯑꯗꯨꯕꯨ ꯍꯥꯏꯕ ꯑꯗꯨꯗꯣ ꯅꯪꯅ ꯑꯃ ꯐꯥꯔꯁ ꯀꯣꯜ ꯇꯧꯗ꯭ꯔꯤ ꯑꯩꯉꯣꯟꯗ ꯀꯩꯅꯣ ꯇꯧꯗ꯭ꯔꯉ ꯑꯩꯉꯣꯟꯗ ꯐꯥꯔꯁ ꯇꯧꯔꯛꯈ꯭ꯔꯣ ꯑꯗꯨꯒ ꯏꯕꯥꯅꯤꯗꯣ ꯑꯁꯤ ꯍꯥꯏꯗꯣꯏꯅꯤ ꯁꯤ ꯍꯥꯏꯗꯣꯏꯅꯦ ꯀꯁꯨꯝ ꯇꯧꯔ ꯑꯗꯨꯗꯤ ꯕꯦꯁ ꯅꯥꯕꯗ ꯕꯦꯁ ꯐꯪꯕ ꯀꯅꯥꯗ ꯈꯪꯕ ꯃꯤꯁꯦ ꯄꯔꯐꯣꯔꯃꯦꯟꯁ ꯑꯃ ꯄꯨꯊꯣꯛꯀꯦ ꯍꯥꯏꯔꯗꯤ ꯐꯥꯔꯁ ꯇ꯭ꯔꯥꯏ ꯇꯧꯗ꯭ꯔꯗꯤ ꯐꯖꯗꯕꯅꯦꯕ
ꯍꯣꯏ
ꯑꯗꯨꯅ ꯐꯥꯔꯁ ꯄ꯭ꯔꯦꯛꯇꯤꯁ ꯇꯧꯔꯒ ꯐꯖꯅ ꯎꯝ ꯀꯩꯅꯣ ꯇꯧꯔꯦ ꯍꯥꯏꯔꯀꯥꯟꯅꯤ ꯏꯕꯥꯅꯤ
ꯕꯦꯁꯀꯤ ꯐꯪꯖꯕꯕꯥꯅꯤꯅ
ꯅꯠꯇꯗꯤ ꯌꯥꯔꯑꯣꯏ
ꯑꯗꯨꯗꯤ ꯅꯪꯗꯤ ꯉꯁꯥꯏ ꯅꯨꯄꯤ ꯑꯃꯕꯨ ꯇꯥꯛꯄꯤ ꯍꯥꯏꯕꯗꯨꯗꯤ ꯌꯥꯔꯔꯣꯏꯅꯦ ꯁꯤꯒꯤ ꯃꯔꯝꯗꯁꯨ ꯉꯥꯡꯕ ꯌꯥꯗꯦ ꯍꯥꯏꯕꯅꯦ
ꯅꯥꯇꯦ ꯀꯜꯂ ꯑꯇꯣꯞꯄꯗ ꯀꯩꯅꯣ ꯇꯧꯔꯒꯅꯦ
ꯑꯣ ꯑꯣ ꯑꯣ
ꯎ ꯀꯩꯅꯣꯗ ꯅꯨꯄꯤꯗ ꯅꯠꯇꯦ ꯅꯨꯄꯥꯗ
ꯑꯗꯨꯒ ꯃꯃꯤꯡ ꯃꯤꯒꯤ ꯃꯃꯤꯡꯁꯨ ꯄꯟꯕ ꯌꯥꯗꯦ ꯑꯦ ꯍꯥꯏꯌꯦ ꯑꯦꯟꯗꯟ ꯀꯅꯨꯡ ꯌꯥꯎ ꯍꯣꯏ ꯀꯣ ꯎꯥꯡꯗ ꯀ ꯍꯥꯏ ꯊꯕꯣ ꯅꯪꯗ ꯏꯕꯥ ꯁꯥꯟꯅꯕ꯭ꯔꯥ ꯉꯔꯥꯡ ꯅꯨꯡꯗꯥꯡꯗꯣ ꯀꯅꯤ ꯁꯥꯟꯅꯗꯕ ꯃꯥꯜꯂꯤꯦꯀꯣ
ꯠꯇꯇꯩꯁꯅ ꯑꯗꯤ
ꯉꯔꯥꯡ ꯉꯟꯅ ꯇꯨꯝꯕ꯭ꯔꯥ ꯅꯪ
ꯀꯗꯥꯥꯏꯗꯒꯤꯅꯣ ꯀꯩꯅꯣ ꯅꯥꯕꯒꯤ ꯃꯤ ꯅꯥꯕ ꯁꯪꯕꯒꯤ ꯗꯒꯤ ꯇꯨꯝꯃ ꯑꯗꯨꯂꯦ ꯎꯝ ꯀꯣꯏꯁꯤ
ꯌ ꯃꯨꯁꯤꯂꯦꯅꯦꯠꯇꯗꯦ
ꯀꯅꯤ ꯇꯨꯃꯥꯔꯣ ꯈꯪꯗ꯭ꯔꯤ
ꯃꯟꯗꯤꯗ ꯏꯝꯐꯥꯜ
ꯎꯝ
ꯟꯗꯤꯕꯤꯡ ꯀꯥꯎ ꯆꯠꯈ꯭ꯔꯅꯤ
ꯆꯂꯅꯦ
ꯁꯥ ꯂꯩꯕ ꯅꯨꯡꯉꯥꯏꯕ꯭ꯔꯣ ꯈꯨꯟ ꯂꯩꯕ ꯅꯨꯡꯉꯥꯏꯕ꯭ꯔꯣ?
ꯈꯨꯟꯅ ꯅꯨꯡꯉꯥꯏꯇ꯭ꯔꯗꯤ ꯑꯗꯣ ꯍꯧꯖꯤꯛꯇꯤ ꯍꯣꯁꯄꯤꯇꯥꯜꯗ ꯂꯩꯕꯅꯤꯅ ꯀꯔꯝꯕꯅ ꯅꯨꯡꯉꯥꯏꯕ꯭ꯔꯥ ꯒ꯭ꯌꯥꯟ ꯊꯠ
ꯁꯥꯕ꯭ꯔ ꯀꯃꯥꯏꯅ ꯇꯧꯔꯤꯒꯦ ꯆꯥꯟꯗꯦꯜꯗꯤ?
ꯁꯥꯏꯌꯦ ꯍꯧꯖꯤꯛ ꯇꯤ ꯁꯔꯠ ꯑꯃꯒ ꯍꯥꯞ ꯀꯅꯃꯥꯟꯒꯅꯦ ꯍꯣꯁꯄꯤꯇꯥꯜ ꯑꯣꯏꯒꯦ ꯑꯣꯏꯁꯤꯅꯨ ꯑꯗꯨꯝ
ꯑꯣ